ꯑ ꯇꯥꯕ꯭ꯔꯣ
ꯇꯥꯕꯅꯤ ꯑꯣ ꯇꯥꯔꯅ
ꯑꯣ ꯀꯩ ꯏꯟꯁꯥꯡ ꯆꯥꯔꯕ ꯉꯁꯤ
ꯑ ꯉꯁꯤ ꯍꯋꯥꯏ ꯊꯣꯡꯕ ꯑꯃꯒ ꯑꯗꯒꯤ ꯁꯦꯕꯣꯠ ꯏꯔꯣꯟꯕꯒ ꯄꯤꯌꯦ
ꯑꯣ ꯁꯦꯕꯣꯠ ꯏꯔꯣꯟꯕꯁꯨ ꯐꯖꯅ ꯂꯣꯜꯂꯗꯤ ꯍꯥꯎꯕꯅꯤꯅꯦꯍꯦ
ꯑꯣ ꯉꯁꯤꯗꯤ ꯈꯔꯕꯨ ꯍꯥꯎꯋꯦ ꯁꯦꯕꯣꯠꯅꯦ ꯌꯦꯟꯗꯦꯝꯅ ꯇꯧꯔꯒ ꯏꯔꯣꯜꯂꯛꯑꯦ ꯉꯁꯤꯗꯤ
ꯑꯣ ꯑꯗꯨꯗꯤ ꯀꯩꯅꯣꯗꯤ ꯅꯣꯏ ꯍꯧꯖꯤꯛꯇꯤ ꯀ꯭ꯂꯥꯁ ꯇꯧꯕ꯭ꯔꯕ ꯍꯧꯖꯤꯛ ꯍꯧꯖꯤꯛꯇꯤ
ꯇꯧꯗꯦꯗ ꯑꯩꯗꯣ ꯀꯩꯅꯣ ꯇꯧꯕ ꯑ ꯃꯣꯏ ꯀ꯭ꯂꯥꯁ ꯍꯧꯋꯦꯅ ꯅꯍꯥꯟ ꯒ꯭ꯔꯨꯞꯇ ꯍꯥꯏꯅꯔꯛꯄ ꯑꯗꯨꯗꯨꯒꯤ ꯂꯥꯛꯑ ꯂꯩ ꯑꯗꯨꯒ ꯍꯧꯔꯝꯗ꯭ꯔꯦ
ꯑꯣ
ꯍꯌꯦꯡ ꯆꯠꯂꯅꯤ ꯑꯩꯁꯨ ꯏꯃꯥ
ꯌꯨꯝꯗ ꯆꯠꯂꯗꯕ
ꯑ ꯇꯥꯡ ꯇꯔꯥꯇꯔꯦꯇꯩ ꯑꯃꯨꯛ ꯚꯦꯀꯦꯁꯟ ꯑꯃꯨꯛ ꯊꯥꯏꯌꯦ ꯈꯪꯗꯕ ꯑꯩꯈꯣꯏꯗꯤ
ꯑꯣ ꯍꯟꯇꯛꯀꯤ ꯍꯌꯦꯡ ꯍꯪꯆꯤꯠ ꯃꯁꯦꯝ ꯁꯕꯦꯟꯇꯤꯟꯁꯤꯗꯩ ꯑꯃꯨꯛ ꯊꯥꯔꯕ
ꯑꯃꯨꯛ ꯊꯥꯏꯌꯦ
ꯑꯣ
ꯑꯗꯨꯅ ꯆꯠꯂꯅꯤ ꯑꯩꯇꯣꯟꯗꯅꯦ ꯀꯅꯥꯝ ꯗꯤꯟꯁꯨ ꯂꯩꯔꯝꯕꯅꯤ ꯗꯤꯟꯁꯨ ꯆꯠꯈ꯭ꯔꯦ ꯑꯦꯛꯖꯥꯝ ꯍꯥꯏꯗꯣꯛꯄꯗꯣ ꯍꯥꯏꯗꯣꯛꯀꯗ꯭ꯔꯥ ꯍꯥꯏꯅ ꯉꯥꯏꯕꯅꯤ ꯇꯥꯡ ꯀꯨꯟꯐꯧ ꯃꯅꯨꯡꯗ ꯀꯩꯅꯣ ꯇꯧꯔꯅꯤ ꯑꯗꯨ ꯑꯗꯨꯃꯥꯏꯅ ꯍꯥꯏꯗꯣꯔꯛꯑꯅꯤꯗꯤ ꯀꯨꯏꯔꯦ
ꯆꯠꯂꯒꯦꯅ ꯑꯩꯁꯨ ꯍꯌꯦꯡ ꯆꯠꯂꯅꯤ
ꯑꯗꯒꯤ ꯔꯣꯁꯤꯕꯤꯂꯥꯁꯨ ꯂꯩꯇ꯭ꯔꯦꯕ ꯍꯣꯁꯇꯦꯜꯗ
ꯑ ꯀꯅꯥꯝ ꯂꯩꯇꯔꯦ ꯑꯩ ꯢꯇꯣꯝꯇꯅꯤ ꯂꯩꯖꯦ
ꯑꯣ ꯑꯗꯨꯒ ꯑꯅꯧꯕ ꯂꯥꯛꯄ ꯃꯈꯩꯁꯨ ꯂꯩꯇ꯭ꯔꯣ
ꯑꯅꯧ ꯍꯧꯖꯤꯛ ꯍꯧꯖꯤꯛ ꯉꯔꯥꯡꯕꯨꯗꯤ ꯑꯃꯈꯛ ꯂꯥꯛꯑꯦ ꯑꯉꯥꯡ ꯑꯃ ꯑꯇꯩꯗꯤ ꯂꯥꯛ ꯄꯤꯕ ꯃꯥꯜꯂꯦ ꯁꯝꯃꯔ ꯚꯦꯀꯦꯁꯟ ꯂꯣꯏꯔꯒ ꯃꯣꯏꯁꯦ ꯐꯖꯅ ꯇꯧꯗꯧ ꯃꯥꯜꯂꯦ ꯍꯧꯖꯤꯛ ꯐꯥꯎꯒꯤꯗꯤ ꯒꯌꯥꯟ ꯇꯥꯗꯦ
ꯑꯣ ꯗꯦꯠ ꯁꯦꯚꯦꯟꯇꯤꯟꯗꯩꯅ ꯀꯌꯥꯕꯧ ꯊꯥꯗꯣꯛꯈ꯭ꯔꯕ
ꯈꯪꯗꯦ ꯑꯗꯨꯗꯤ ꯀꯌꯥꯃꯧꯛ ꯊꯥꯗꯣꯏꯅ ꯍꯟꯗꯛ ꯍꯟꯗꯛ ꯊꯥꯃꯨꯛ ꯊꯥꯗꯧ ꯃꯥꯜꯂꯦ ꯁꯚꯦꯟꯇꯤꯟꯗꯩꯅ ꯍꯟꯗꯛ ꯀꯨꯟꯊ꯭ꯔꯥ ꯃꯥꯊꯣꯏꯅ ꯁꯥꯕ꯭ꯔꯥ ꯀꯨꯟꯊ꯭ꯔꯥꯅ ꯁꯥꯕ꯭ꯔꯥ ꯑꯗꯨꯐꯥꯎ ꯊꯥꯗꯧ ꯃꯥꯜꯂꯦ
ꯑꯣ ꯑꯗꯨ ꯁꯝꯃꯔ ꯚꯦꯀꯦꯁꯟꯗꯦ ꯍꯟꯗꯛꯀꯤꯗꯤ ꯁꯔꯀꯥꯔꯅ ꯌꯥꯝ ꯀꯨꯏꯅ ꯊꯥꯗꯕꯤꯅ ꯂꯥꯎꯊꯣꯛꯈ꯭ꯔꯗꯥꯏꯅꯦ
ꯑ ꯍꯟꯗꯛ ꯊꯥꯁꯤꯃꯛ ꯁꯚꯦꯟꯇꯤꯟꯗꯩ ꯊꯥꯔꯗꯤ ꯀꯩꯁꯨꯕꯨꯗꯤ ꯌꯥꯝꯗ꯭ꯔꯦ ꯑꯗꯨꯃꯥꯏꯅ ꯑꯣꯏꯅ
ꯍꯣꯏ ꯍꯣꯏ ꯌꯥꯝꯗ꯭ꯔꯦ ꯑꯗꯨ ꯑꯣꯏꯗꯤ ꯑꯪ ꯁꯚꯦꯟꯇꯤꯟꯗꯩ ꯑꯣꯏꯗꯤ ꯅꯨꯃꯤꯠ
ꯇꯔꯥꯒ ꯑꯍꯨꯝꯗ ꯑꯣꯏꯅꯤꯅ
ꯑ ꯑꯗꯨꯃꯥꯏꯅ ꯑꯣꯏꯗꯣꯏꯕ
ꯎꯝ ꯌꯥꯝꯗ꯭ꯔꯦ
ꯎꯝ ꯍꯣꯏꯅꯦ ꯅꯥꯇꯣꯝꯇ ꯂꯩꯕ꯭ꯔꯅꯤ ꯉꯁꯤꯗꯣ ꯉꯔꯥꯡꯗꯣ ꯅꯥꯎꯕꯤꯒ ꯄꯥꯝꯁꯅꯥꯒꯅ ꯄꯨꯈ꯭ꯔꯤꯗ ꯉꯥ ꯐꯩꯌꯦ
ꯑꯣ
ꯉꯥꯗꯨꯁꯨ ꯂꯨꯍꯣꯝꯅ ꯇꯥꯟꯕꯗꯨꯗ ꯎꯞꯄ ꯉꯝꯗꯗꯅ ꯅꯥꯎꯕꯤꯅ ꯀꯃꯜ ꯑꯃ ꯎꯔꯥꯗ ꯎ ꯃꯈꯥꯗ ꯆꯪꯕ ꯑꯃ ꯃꯈꯨꯠꯅ ꯐꯥꯔꯦ
ꯑꯥ
ꯑꯗꯨꯒ ꯉꯥ ꯃꯇꯣꯡꯗꯨꯅ ꯉꯔꯥꯡ ꯊꯣꯡꯉꯦ
ꯎꯝ
ꯊꯣꯉꯝꯃꯒ ꯑꯩꯈꯣꯏꯈꯩ ꯃꯦꯂꯥ ꯌꯦꯡꯕ ꯑꯃꯨꯛ ꯆꯠꯂꯨꯔꯦ ꯑꯩꯈꯣꯏ ꯃꯌꯥꯡꯐꯥꯟ ꯕꯖꯥꯔꯗ ꯃꯅꯥꯛ ꯍꯦꯛꯇ ꯃꯦꯂꯥ ꯇꯧꯔꯤꯑꯔꯤꯕ ꯎꯝ ꯑꯗꯩ ꯑꯗꯨ ꯍꯜꯂꯛꯑꯒ ꯑꯣ ꯄꯥꯝꯁꯅꯥꯒ ꯅꯥꯎꯕꯤꯒ ꯑꯩꯈꯣꯏ ꯇꯣꯝꯒꯅ ꯃꯣꯏꯒꯤ ꯃꯦꯂꯥꯗ ꯃꯦꯔꯤꯒꯣ ꯔꯥꯎꯟꯗꯣ ꯑꯩꯈꯣꯏ ꯃꯉꯥ ꯆꯠꯂꯦꯕꯀꯣ
ꯑꯥ
ꯑꯗ ꯃꯦꯔꯤꯒꯣ ꯔꯥꯎꯟꯗꯣ ꯑꯩꯈꯣꯏ ꯃꯉꯥꯁꯦ ꯇꯣꯡꯊꯣꯛꯑꯦ ꯍꯥꯟꯅ ꯑꯗꯨꯒ ꯑꯃꯨꯛ ꯀꯨꯝꯊꯔꯒ ꯃꯣꯏꯍꯨꯝꯁꯦ ꯑꯩꯈꯣꯏꯒꯤ ꯖꯤꯞ ꯃꯥꯟꯕꯤ ꯃꯆꯥ ꯃꯆꯥ ꯇꯧꯔꯒ ꯄ꯭ꯂꯦꯠ ꯑꯃ ꯄꯥꯛꯅ ꯇꯧꯔꯒ ꯃꯊꯛ ꯇꯧ ꯍꯨꯔꯨ ꯍꯨꯔꯣꯛꯎ ꯉ ꯆꯦꯟꯕꯤꯗꯣ
ꯑꯣ ꯈꯥꯒꯦ ꯈꯥꯒꯦ
ꯑꯗꯨ ꯑꯃꯨꯛ ꯇꯣꯡꯅꯦꯅ ꯍꯥꯏꯔꯦ ꯑꯩꯅꯗꯤ ꯇꯣꯡꯉꯨꯅꯨ ꯃꯀꯣꯛ ꯉꯥꯎꯅꯤ ꯍꯥꯏꯕꯅꯦꯕꯀꯣ
ꯎꯝ
ꯑꯗꯨꯒ ꯌꯥꯗꯗꯅ ꯇꯣꯡꯉꯒꯦꯅ ꯃꯣꯏꯍꯨꯝ ꯇꯣꯡꯍꯜꯂꯦ ꯑꯗꯨꯒ ꯃꯀꯣꯛ ꯉꯥꯎꯅꯗꯅ ꯑꯩꯈꯣꯏ ꯇꯣꯕꯨꯗꯤ ꯉꯥꯎꯍꯧꯗ꯭ꯔꯦꯕꯀꯣ ꯄꯥꯝꯁꯅꯥꯒ ꯅꯥꯎꯕꯤꯒ ꯃꯀꯣꯛ ꯉꯥꯎꯗ꯭ꯔꯦ ꯄꯥꯝꯁꯅꯥꯗꯤ ꯍꯜꯂꯑꯒ ꯆꯥꯛꯐꯥꯎ ꯆꯥꯗ꯭ꯔꯦ ꯑꯩ ꯇꯨꯝꯖꯔꯒꯦꯅ ꯇꯨꯃꯤꯟꯅ ꯎꯡꯉ ꯆꯪꯈ꯭ꯔꯦ ꯑꯩꯈꯣꯏ ꯑꯗꯒꯤ ꯏ ꯅꯥꯎꯕꯤꯅ ꯍꯥꯏꯅꯤ ꯑꯁ ꯁꯤꯗꯤ ꯄꯄꯥ ꯌꯥꯡꯈꯩ ꯄꯤꯔꯒ ꯀꯣꯛ ꯉꯥꯎꯖꯒꯦ ꯑꯣꯖꯒꯦꯅ ꯇꯣꯡꯕ ꯇꯥꯔꯦꯅꯦ ꯍꯥꯏꯔ ꯋꯥ ꯋꯥ ꯅꯣꯛꯑꯦ ꯑꯩꯈꯣꯏꯁꯦ ꯃꯀꯣꯛ ꯆꯦꯠꯇ ꯉꯥꯎꯅꯈꯤꯗꯅ ꯏꯇꯥꯕꯤꯗꯤ ꯁ꯭ꯀꯨꯜꯗ ꯂꯩꯈꯤꯌꯦ
ꯉ ꯃꯥꯗꯤ ꯌꯥꯎꯖꯗ꯭ꯔꯦꯅ ꯁ꯭ꯀꯨꯜ ꯂꯩꯔꯕꯅꯤꯅ
ꯏꯁ ꯃꯉꯣꯟꯗꯒ ꯍꯥꯏꯔꯨ ꯌꯥꯄꯣꯠꯇꯤꯕꯤ ꯑꯃ ꯁꯥꯎꯗꯣꯏꯅꯦ ꯑꯩꯉꯣꯟꯗ ꯅꯍꯥꯟꯅ ꯑꯦꯛꯁꯀꯔꯁꯟ ꯆꯠꯂꯦ ꯗꯦꯠ ꯀꯩꯅꯣꯗ ꯏꯂꯕꯦꯟꯗ
ꯇꯣꯝ ꯑꯣꯏꯒꯦꯔꯥ
ꯎꯝ ꯅꯠꯇꯦ ꯃꯨꯇꯥꯕꯤ ꯍꯣꯏꯗꯤ ꯑꯩꯈꯣꯏ ꯂꯣꯏ ꯌꯥꯎꯔꯨꯔꯦ ꯑꯗꯨꯁꯨ
ꯍꯥꯝ
ꯀꯩꯅꯣꯗ ꯎꯝ ꯈꯥꯡꯉꯕꯣꯛ ꯒꯥꯔꯗꯦꯟ ꯆꯠꯂꯦ ꯑꯗꯒꯤ ꯍꯜꯂꯛꯑꯒ ꯀꯩꯅꯣꯗ ꯑꯃꯨꯛ ꯀꯧꯔꯤꯑꯕ ꯀꯥꯎꯔꯦꯅꯦꯍꯦꯛ ꯎ ꯋꯥ ꯎ ꯍꯧꯕꯗꯨꯕꯣ
ꯄꯥꯏꯟꯋꯗ
ꯄꯥꯏꯌꯨꯠꯇꯤ ꯆꯪꯉꯝꯗ꯭ꯔꯦ ꯄꯥꯏꯅꯨꯠꯇꯤꯁꯨ ꯑꯗꯨꯝ ꯐꯖꯕꯅꯤ
ꯎꯝ ꯐꯖꯕꯅꯤ ꯈꯥꯒꯥꯕꯣꯛ ꯒꯥꯔꯗꯅ ꯍꯧꯖꯤꯛ ꯐꯖꯍꯧꯔꯤꯕ ꯏꯃꯥ
ꯑꯗꯨꯝ ꯑ ꯑꯗꯨꯝ ꯈꯔ ꯌꯦꯡꯕ ꯌꯥꯕꯗ ꯑꯗꯨꯝ ꯂꯩꯍꯧꯋꯤ ꯊꯝꯕꯥꯜ ꯊꯝꯆꯠ ꯀꯁꯨ ꯄꯥꯜꯍꯧꯋꯤ
ꯍꯥꯟꯅꯕꯨꯗꯤ ꯐꯖꯕ ꯍꯧꯖꯤꯛꯇꯤ ꯀꯌꯥ ꯐꯖꯗ꯭ꯔꯦ ꯈꯣꯠꯇ꯭ꯔꯦꯅ ꯍꯥꯏꯅꯕ
ꯎꯝ ꯁꯨꯝ ꯈꯔ ꯁꯤꯊꯔꯛꯄ ꯍꯥꯏꯇꯥꯔꯦꯅꯦ
ꯎꯝ ꯎꯝ
ꯑꯗꯨꯑꯣꯏꯁꯨ ꯑꯗꯨꯝ ꯌꯦꯡꯕ ꯌꯥꯕ ꯈꯣꯠꯄ ꯑꯗꯨꯝ ꯈꯔꯗꯤ ꯂꯩꯗ
ꯎꯝ
ꯑꯣ ꯑꯩꯅ ꯍꯥꯏꯁꯤꯅ ꯑꯟꯗ꯭ꯔꯣ ꯑꯟꯗ꯭ꯔꯣ ꯈꯥꯡꯉꯕꯣꯛꯇꯩ ꯍꯥꯟꯂ ꯑꯟꯗ꯭ꯔꯣꯗ ꯆꯪꯉꯦ ꯑꯟꯗ꯭ꯔꯣꯗ ꯆꯥꯛ ꯏꯁꯤꯡ ꯆꯥꯅꯔꯦ
ꯎꯝ
ꯑꯗꯒꯤ ꯂꯣꯏꯔ ꯊꯣꯛꯂꯛꯑꯒ ꯀꯪꯂꯥꯗ ꯑꯃꯨꯛ ꯆꯪꯉꯦ ꯀꯪꯂꯥꯗꯒꯤ ꯊꯣꯛꯂꯛꯑꯒ ꯑꯥꯁ ꯁꯦꯟꯗ꯭ꯔꯥꯗ ꯆꯠꯂꯦ
ꯑꯣ ꯃꯣꯏꯔꯥꯡꯂꯣ ꯑꯃꯨꯛ ꯍꯥꯏꯗꯧꯔꯕ
ꯑ ꯃꯣꯏꯔꯥꯡꯂꯣꯝꯗꯧꯨꯛ ꯍꯥꯏꯊꯔꯦ ꯑꯗꯨꯁꯨ ꯍꯤ ꯇꯣꯡꯉꯦꯅ ꯑꯃꯨꯛ ꯇꯣꯡꯉꯦ ꯍꯤ ꯃꯇꯠ ꯑꯃ ꯇꯣꯡꯕꯗꯅ ꯂꯨꯄꯥ ꯆꯍꯨꯝꯅꯤꯃꯨꯛ ꯍꯥꯏꯔꯤꯅꯦ ꯑꯗꯨꯁꯨ ꯑꯩꯅ ꯑꯦ ꯄꯩꯁꯥ ꯌꯥꯎꯗ꯭ꯔꯦ ꯂꯨꯄꯥ ꯆꯅꯤꯈꯛ ꯌꯥꯎꯔꯤ ꯆꯅꯤ ꯁꯤ ꯂꯧꯕꯤꯈꯣꯔꯣꯅ ꯍꯥꯏꯔꯦ ꯑꯗ ꯑꯁ ꯃꯌꯥꯝꯅ ꯁꯥꯎꯅꯤ ꯔꯦꯠ ꯊꯨꯒꯥꯏꯌꯦꯅ ꯌꯥꯔꯣꯏ ꯍꯥꯏꯔꯦ ꯑꯍꯥꯟꯕꯗ
ꯎꯝ
ꯑꯩꯅ ꯑꯣ ꯍꯣꯏ ꯍꯣꯏ ꯌꯥꯔꯣꯏ ꯍꯥꯏꯔꯗꯤ ꯆꯥꯝꯃꯉꯥ ꯆꯠꯄꯤ ꯑꯃꯕꯨꯗꯤ ꯌꯥꯎꯔꯤꯁꯤꯗꯩ ꯍꯟꯕꯤꯔꯛꯑꯣꯅ ꯍꯥꯏꯔꯦ
ꯎꯝ
ꯑꯣ ꯐꯔꯦ ꯐꯔꯦ ꯑꯆꯣꯏꯕꯗꯣ ꯀꯌꯥ ꯌꯥꯎꯏꯅꯣꯏ ꯌꯦꯡꯉꯑꯣꯅ ꯌꯦꯡꯉꯤ ꯆꯅꯤꯒ ꯀꯨꯟꯊ꯭ꯔꯥꯗꯤ ꯁ ꯈꯨꯔꯝꯃꯦ ꯑꯣ ꯐꯔꯦ ꯐꯔꯦ ꯐꯔꯦ ꯑꯗꯨ ꯄꯤꯔꯝꯃꯣꯅ ꯄꯤꯔꯝꯃꯦ
ꯎꯝ
ꯑꯗꯨꯁꯨ ꯍꯜꯂꯛꯄꯗꯗꯤ ꯌꯨꯝ ꯌꯧꯔꯛꯄꯗ ꯄꯨꯡ ꯇꯔꯦꯠ ꯃꯈꯥꯏꯃꯨꯛ ꯇꯥꯔꯝꯗꯧ ꯃꯥꯜꯂꯦ ꯑꯗꯁꯨ ꯑꯃꯨꯛ ꯊꯦꯡꯉꯦ ꯑꯗꯨꯅ ꯇꯣꯝ ꯈꯣꯏꯅꯤ ꯋꯥꯔꯦꯅ ꯇꯨꯝꯊꯣꯛꯑꯦ ꯄꯥꯝꯁꯅꯥꯒ ꯅꯥꯎꯕꯤꯒ ꯅꯣꯏ ꯅꯤꯡꯊꯣꯛꯄ ꯆꯥꯛ ꯆꯥꯦꯔ ꯈꯣꯠꯀꯦꯔꯥ ꯂꯩꯍꯧꯔꯣ ꯑꯩꯈꯣꯏ ꯇꯨꯝꯃꯦꯅ ꯑꯩꯈꯣꯏ ꯅꯤꯌꯨꯛ ꯇꯨꯝꯊꯣꯛꯑꯦꯗꯅ
ꯑꯣ ꯀꯥꯏ ꯑꯒꯦ ꯄꯩꯁꯥꯕꯨ ꯀꯌꯥ ꯀꯌꯥ ꯂꯧꯔꯤꯅꯣ ꯃꯣꯏꯒꯤ ꯑꯉꯥꯡꯒꯤ ꯆꯠꯄꯗ ꯌꯥꯎꯔꯤꯗꯣ
ꯑꯁ ꯌꯥꯝꯃꯤꯕꯦꯝꯃ ꯄꯩꯁꯥꯗꯤ ꯃꯣꯏꯗꯣ ꯌꯥꯝ ꯇꯥꯡꯃꯜꯂꯦ ꯂꯣꯏ ꯍꯥꯏꯅꯩ ꯂꯨꯄꯥ ꯆꯥꯝꯃꯉꯥꯅꯦ
ꯃꯥ ꯌꯥꯝꯃꯤꯅꯦ ꯑꯗꯨꯝ
ꯌꯥꯝ ꯌꯥꯝꯃꯦ ꯑꯗꯨꯅꯤ
ꯆꯥꯅ ꯊꯛꯅꯕꯗꯤ ꯀꯩꯅꯣꯅꯤ ꯏꯃꯥꯣꯏ ꯄꯨꯔꯤꯔꯥ
ꯑꯩꯈꯣꯏꯅ ꯄꯨꯖꯔꯤꯅꯤ ꯏꯁꯥꯅ
ꯑꯣ ꯈꯔ ꯈꯛ ꯌꯥꯝꯕꯅꯤ ꯆꯥꯝꯔꯤ ꯆꯥꯝꯔꯤꯗꯨꯒꯨꯝꯕ ꯑꯣꯏꯔꯁꯨ ꯑꯗꯨꯝ ꯌꯥꯕꯖꯥꯠꯅꯤ ꯑꯗꯨꯝ ꯃꯤꯦ ꯎꯝ ꯌꯦꯃꯜ ꯂꯩꯈ꯭ꯔ ꯑꯗꯨꯣ
ꯁꯥꯔꯗꯨꯅ ꯈꯔ ꯈꯞꯄꯝꯗꯧ ꯃꯥꯜꯂꯦꯗ ꯑꯗꯨꯅꯤ ꯍꯦ-ꯍꯦ-ꯍꯦ ꯑꯩꯅ ꯈꯟꯕꯗ ꯑꯗꯨ ꯇꯥꯎꯑꯣ ꯍꯥꯏꯔꯤꯅꯦ ꯑꯩꯅ ꯃꯤ ꯑꯃꯒꯤ ꯑꯃꯒꯤ ꯌꯦꯡꯕꯤꯔꯣ ꯁꯥꯔ ꯍꯥꯏꯅꯤ ꯑꯁ ꯀꯗꯥꯏꯗꯒꯤꯩ ꯋꯥꯅꯣ ꯌꯥꯔꯣꯏꯅ ꯑꯝꯇ ꯌꯥꯗ꯭ꯔꯤꯅꯦ ꯑꯗꯨꯁꯨ
ꯎ ꯌꯥꯏ ꯄꯣꯟꯅꯦ ꯃꯤ ꯐꯅꯌꯥꯝ ꯃꯦꯝꯃꯝꯒꯅꯤ ꯏꯃꯥꯅꯦ ꯑꯗꯒꯤ ꯗꯤꯕꯤꯀꯥꯅꯦ ꯄꯝ ꯆꯔꯦ ꯃꯉꯥ ꯃꯉꯥ ꯄꯨꯂꯁ ꯆꯔꯦꯠ ꯑꯃ ꯇꯥꯕꯗꯤ ꯌꯥꯔꯤ ꯄꯣꯠꯅꯤ
ꯌꯥꯔꯤꯅꯦ ꯑꯗꯨꯅꯦ ꯑꯩꯈꯣꯏ ꯃꯉꯥ ꯆꯠꯂ ꯑꯗꯨꯕꯨ ꯅꯝꯗꯅ ꯑꯗꯨꯝ ꯂꯧꯈ꯭ꯔꯦ ꯑꯗꯩ ꯑꯩꯈꯣꯏ ꯁꯤ ꯅꯣꯏ ꯄꯕꯨꯡ ꯃꯤ ꯃꯑꯣꯡ ꯑꯃꯅꯤꯅ ꯑꯁ ꯌꯥꯔꯦ ꯅꯨꯄꯤ ꯍꯧꯖꯤꯛ ꯃꯇꯝꯗꯕꯨ ꯂꯨꯄꯥ ꯆꯥꯝꯉꯥꯗꯨꯕꯨ ꯂꯧꯒꯦ ꯂꯧꯔꯨꯁꯅꯨ ꯍꯥꯏꯔꯦ
ꯍꯥ-ꯍꯥ-ꯍꯥ
ꯑꯩꯅ ꯇꯥꯡꯃꯜꯂꯦ ꯍꯏꯅ
ꯎꯝ
ꯑꯗꯨꯅꯤ ꯑꯗꯨꯒ ꯉꯔꯥꯡ ꯃꯣꯏꯅꯤꯅ ꯄꯨꯈ꯭ꯔꯤꯗ ꯊꯔꯣꯏꯁꯨ ꯍꯨꯝꯃꯦ ꯊꯔꯣꯏ ꯈꯔ ꯊꯔꯣꯏ ꯈꯔ ꯈꯨꯜꯂꯦ ꯑꯗꯨꯅ ꯍꯧꯖꯤꯛ ꯅꯨꯡꯗꯥꯡ ꯑꯃꯨꯛ ꯊꯣꯡꯉꯁꯦꯅ ꯑꯩꯅ ꯉꯁꯥꯏ ꯑꯌꯨꯛꯇ ꯀꯛꯑꯒ ꯇꯤꯡꯉ ꯊꯝꯃꯦ ꯆꯥꯝꯕꯗ ꯆꯥꯝꯕꯗ ꯐꯅꯝꯂꯛ ꯆꯥꯝꯃꯦ ꯀꯦꯡꯗꯅꯕ ꯍꯥꯏꯅ ꯅꯨꯡꯗꯥꯡꯅ ꯊꯔꯣꯏ ꯑꯗꯨꯅꯦ ꯆꯥꯗꯕꯁꯨ ꯀꯨꯏꯔꯦ ꯃꯄꯥꯥꯟ ꯁꯅꯥꯅ ꯑꯁ ꯄꯨꯈ꯭ꯔꯤ ꯊꯔꯣꯏ ꯈꯨꯅꯤꯡꯉꯦꯅ ꯍꯨꯝꯃꯤꯃꯤ ꯄꯨꯈ꯭ꯔꯤꯗ ꯀꯨꯝꯊꯗꯅ
ꯂꯧꯕꯕꯨꯛꯇꯒꯤꯗꯤ ꯈꯨꯟꯅꯥꯗ꯭ꯔꯗꯣꯝ ꯅꯥꯀꯟꯗꯅꯦ ꯏꯃ
ꯐꯨꯅꯩꯑ ꯇꯥꯕꯨ ꯇꯥꯔꯗꯤ ꯕꯦꯝꯃ ꯂꯕꯨꯛꯇꯗꯤ ꯊꯔꯣꯏ ꯃꯁꯤꯡꯗꯩ ꯃꯤ ꯃꯁꯤꯡꯅ ꯍꯦꯜꯂ ꯄꯨꯣꯅꯤꯗꯥ
ꯍꯣꯏꯅꯦ ꯌꯥꯝꯗꯤ ꯌꯥꯝꯕꯅꯤ ꯇꯥꯏꯝꯁꯨꯇꯪ ꯑꯃꯨꯛ ꯀꯧꯇꯥꯔꯗ ꯂꯨꯄꯥ ꯐꯅꯌꯥꯝ ꯐꯅꯌꯥꯝ ꯄꯤꯗꯥꯏꯅꯦ
ꯍꯌꯪ ꯑꯩꯈꯣꯏ ꯂꯂꯣꯟꯣꯝꯕꯤꯅ ꯑꯩꯈꯣꯏꯗꯒꯤ ꯂꯧꯔꯒꯗꯤ ꯀꯨꯟꯊ꯭ꯔꯥꯒꯨꯝꯕ ꯂꯧꯕ ꯍꯧꯖꯤꯛꯁꯦ
ꯑꯥ
ꯑꯗꯨ ꯃꯣꯏꯅ ꯕꯖꯥꯔ ꯄꯨꯔ ꯌꯣꯜꯂꯒ ꯌꯥꯡꯈꯩꯒꯨꯝꯕ ꯌꯣꯟꯕꯖꯥꯠꯅꯤ
ꯎꯝ
ꯑꯗꯨꯃꯥꯏꯅ ꯇꯧꯋꯤ ꯑꯗꯨ ꯊꯔꯣꯏꯒ ꯈꯨꯟꯐꯝ ꯂꯩ ꯄꯣꯠꯇ꯭ꯔꯦꯗꯣ ꯍꯧꯖꯤꯛꯇꯤ
ꯃꯤ ꯃꯤ ꯉꯥꯛꯇ
ꯃꯤꯅ ꯍꯦꯜꯂꯦꯕ ꯃꯤ ꯃꯁꯤꯡꯅ ꯑꯩꯈꯣꯏꯁꯤꯒꯤ ꯅꯈꯣꯏꯒꯤ ꯌꯨꯝ ꯃꯃꯥꯡꯗ ꯂꯧꯕꯨꯛ ꯈꯔ ꯂꯩꯗꯅ
ꯑꯥ
ꯑꯁꯤꯒꯥꯛꯁꯦ ꯏꯁ ꯅꯣꯡ ꯍꯦꯛ ꯑꯍꯥꯟꯕ ꯆꯨꯔꯛꯄꯗꯗꯤ ꯍꯦꯛꯇ ꯃꯤꯅ ꯅꯕꯨꯛꯁꯦ ꯄꯨꯡꯃꯨ ꯃꯨꯣꯏ ꯊꯜꯂꯤ ꯀꯩꯅꯣ
ꯉꯥꯒ ꯐꯥꯅꯕꯔꯤ ꯏꯃꯥꯒꯤ
ꯍꯧꯖꯤꯛꯀꯥꯟꯗꯗꯤ ꯉꯥꯁꯨ ꯐꯥꯅꯗꯦ ꯅꯣꯡꯅꯦꯅ ꯆꯨꯔꯤꯁꯤꯁꯨ ꯌꯥꯝꯅ ꯀꯩꯅꯣ ꯇꯧꯗ꯭ꯔꯦꯗ ꯍꯟꯇꯛꯀꯤ ꯅꯣꯡꯁꯤꯦ ꯆꯨꯗꯤ ꯆꯨꯔꯒ ꯏꯁꯤꯡꯗꯤ ꯀꯩꯁꯨ ꯇꯨꯡꯗꯦꯕ
ꯑꯥ
ꯑꯗꯗꯒꯤ ꯑꯩꯈꯣꯏꯅ ꯑꯃꯨꯛ ꯂꯧꯕꯕꯨꯛꯁꯨ ꯑꯃꯨꯛ ꯌꯨꯝ ꯁꯥꯕ ꯂꯣꯏꯁꯤꯟ ꯅꯦꯅ ꯃꯤꯉꯣꯟꯗ ꯂꯣꯏ ꯕꯟꯗꯣꯛꯞ ꯊꯝꯗꯣꯛꯈ꯭ꯔꯦꯕ ꯑꯗꯨꯅ ꯂꯕꯨꯨꯛ ꯀꯨꯝꯅꯤꯡꯉꯥꯏꯁꯨ ꯂꯩꯇ꯭ꯔꯦ ꯍꯧꯖꯤꯛꯇꯤ
ꯎꯝ ꯑꯩꯏꯁꯨ ꯂꯧꯒꯗꯤ ꯎꯗ꯭ꯔꯦꯗ ꯑꯩꯈꯁꯨ ꯍꯟꯇꯛꯇꯤ ꯑꯝꯇ
ꯎꯝ ꯂꯧꯗꯤ ꯀꯌꯥꯝꯗꯤ ꯂꯩꯔꯤꯕ ꯅꯣꯏꯗꯤ
ꯀ ꯈꯥꯡꯅꯗ ꯂꯩ ꯃꯥꯖ ꯎ
ꯑꯣ
ꯑꯦ ꯐꯅꯌꯥꯝꯕꯨꯗꯤ ꯂꯩꯕꯅꯦ ꯍꯧꯖꯤꯛ ꯀꯩꯅꯣ ꯀꯨꯀꯤꯅ ꯀꯩꯅꯣ ꯇꯧꯕꯒꯤ ꯆꯤꯡ ꯃꯊꯛꯇ ꯑꯌꯥꯝꯕ ꯂꯣꯏ ꯂꯩꯈꯤꯗꯅ ꯑꯝꯇ ꯎ ꯌꯥꯗꯦ
ꯑꯗꯨꯗꯤ ꯑꯗꯨꯝ ꯃꯥꯡ ꯇꯥꯔꯦ
ꯃꯥꯡꯕ ꯑꯩꯖꯦ ꯂꯥꯜ ꯂꯣꯏꯔꯒ ꯅꯠꯇ꯭ꯔꯗꯤ ꯎꯄꯥꯏ ꯂꯩꯇꯦ
ꯑꯗꯣ ꯂꯥꯟ ꯂꯣꯏꯔꯀꯥꯟꯗ ꯃꯣꯏꯅ ꯂꯣꯏ ꯈꯣꯞꯆꯤꯜꯂ ꯂꯩꯔꯝꯃꯗꯤ ꯀꯃꯥꯏꯅ ꯇꯧꯅꯤ
ꯑꯥ ꯑꯗꯨꯗꯤ ꯑꯗꯨꯕꯨꯗꯤ ꯑꯣꯏꯔꯣꯏꯗ ꯀꯩꯅꯣ ꯅꯨꯡ ꯀꯔꯤ ꯀꯔꯤ ꯀꯔꯤ ꯆꯦ ꯆꯥꯡ ꯂꯣꯏ ꯂꯩꯕꯅꯤꯅꯕ
ꯑꯣ ꯍꯣꯏ ꯑꯗꯨꯒꯕꯨꯗꯤ ꯗꯤ ꯑꯗꯨꯕꯨꯗꯤ ꯂꯥꯟꯁꯤꯅ ꯏꯪꯊꯈ꯭ꯔꯒꯗꯤ ꯉꯁꯥꯏꯒꯤ ꯐꯣꯔꯁ ꯇꯧꯔꯒ ꯆꯪꯕꯅꯤ ꯈꯪꯗꯦ ꯈꯣꯠꯄꯅꯤ ꯈꯪꯗꯦ ꯇꯧꯔꯒ ꯑꯗꯨꯝ ꯃꯤꯉꯣꯟꯗ ꯎꯕꯗ ꯈꯨꯗꯣꯡ ꯆꯥꯔꯣꯏꯗꯕ ꯑꯣꯏꯔꯒꯗꯤ ꯃꯤꯉꯣꯟꯗ ꯌꯣꯟꯊꯣꯛꯈꯤꯕ
ꯑꯣ ꯑꯗꯨ ꯁꯨꯃꯥꯏꯅ ꯇꯧꯕ ꯇꯧꯔꯁꯨ ꯑꯃꯕꯨ ꯑꯣꯏꯔꯁꯨ ꯑꯃꯕꯨ ꯑꯣꯏꯔꯁꯨ ꯈꯔꯗ ꯐꯪꯉꯁꯨ ꯎꯝ ꯌꯥꯕ ꯄꯣꯠꯅꯦ ꯑꯗꯣ ꯂꯥꯟꯁꯤꯅ ꯂꯩꯕꯅꯤ ꯎꯄꯥꯏ ꯂꯩꯇꯦ
ꯑ ꯃꯥꯅꯦ
ꯎꯝ ꯎꯄꯥꯏ ꯂꯩꯇꯦ ꯍꯟꯗꯛ ꯀꯥꯕ ꯈꯣꯠ
ꯁꯦꯟꯗ꯭ꯔꯥꯗ ꯆꯠꯄꯁꯤꯗ ꯅꯣꯏꯒꯤꯅꯦ ꯁꯨꯝ ꯊꯧꯙꯔꯒ ꯑ ꯋꯦꯜꯀꯝ ꯇꯨ ꯃꯣꯏꯔꯥꯡ ꯑꯅ ꯊꯥꯕ ꯀꯩꯅꯣ ꯈꯝꯕ ꯊꯣꯏꯕꯤ ꯅꯥꯀꯟ ꯅꯥꯀꯟ ꯌꯦꯛꯄ ꯊꯦꯠꯄ ꯑꯅꯤ ꯂꯩꯗꯅ
ꯑ ꯑꯗꯨꯗꯨꯅ ꯑꯃꯨꯛ ꯀꯩꯅꯣꯅꯤꯗꯅ ꯑꯗꯨꯗꯨꯅ ꯐꯨꯕꯥꯜꯂꯥꯅꯦꯕ
ꯑꯣ ꯑꯗꯨ ꯐꯨꯕꯜꯂꯥꯔꯥ
ꯑ ꯑꯗꯨꯅ ꯐꯨꯕꯥꯜꯂꯥꯑꯗꯩ ꯋꯦꯜꯀꯝ ꯇꯨ ꯃꯣꯏꯔꯥꯡ ꯑꯩꯅ ꯊꯥꯕꯗꯣ
ꯑꯥ
ꯑꯗꯨꯗꯨꯗ ꯂꯩꯔꯤꯕ ꯑꯣꯄꯣꯖꯤꯠꯀꯤ ꯆꯪꯐꯝ ꯂꯩꯕꯗꯣ ꯑꯗꯨꯒꯤ ꯈꯨꯟꯗꯣ ꯑꯩꯈꯣꯏ ꯈꯨꯟ ꯑꯣꯏꯗꯣꯏꯕ
ꯑꯣ ꯑꯩꯅ ꯉꯍꯥꯟ ꯑꯗꯨ ꯑꯗꯥꯏ ꯌꯧꯔꯀꯥꯟꯗ ꯅꯤꯡꯁꯤꯡꯉꯛꯑꯦꯕ ꯃꯔꯁꯤ ꯍꯣꯏꯁꯤꯅ ꯀꯔꯣꯝꯅ ꯀꯟꯗ ꯑꯣꯏ ꯆꯥꯠꯅꯣꯅ
ꯑꯣ ꯋꯦꯜꯀꯝ ꯇꯨ ꯃꯣꯏꯔꯥꯡ ꯊꯥꯕꯗꯨꯏ ꯍꯦꯛ ꯂꯝꯕꯤ ꯆꯪꯐꯝꯒꯤꯗꯨ ꯑꯗꯨꯝ ꯆꯪꯉ ꯑꯗꯨꯝ ꯌꯥꯔꯦ ꯑꯩꯈꯣꯏ ꯂꯩꯔꯦ ꯑꯗꯨ
ꯑ
ꯃꯅꯨꯡꯕꯨꯗꯤ ꯈꯤꯇꯪ ꯆꯪꯉꯦ ꯑꯩꯈꯣꯏꯁꯨ
ꯑꯥꯎ
ꯅꯣꯡꯃ ꯑꯩꯈꯣꯏ ꯌꯨꯝ ꯁꯥꯕ ꯂꯣꯏꯔꯀꯥꯟꯗ ꯏꯃꯥ ꯍꯣꯏ ꯀꯧꯔꯛꯀꯦ ꯑꯗꯨꯝ ꯍꯧꯖꯤꯛꯀꯤ ꯍꯧꯖꯤꯛꯇꯤ ꯀꯈ ꯂꯩꯐꯝ ꯆꯥꯐꯝ ꯃꯩ ꯅꯇꯩꯦ ꯌꯥꯝ ꯆꯥꯗ꯭ꯔꯤ
ꯍꯣꯏ ꯍꯣꯏ ꯀꯩꯅꯣ ꯑ ꯑꯩꯈꯣꯏꯁꯨ ꯅꯣꯏ ꯄꯥꯕꯨꯡꯅ ꯀꯩꯅꯣ ꯇꯧꯅꯤꯅ ꯍꯥꯏꯌꯦ ꯃꯤꯒꯤ ꯄꯩꯁꯥ ꯈꯔ ꯇꯣꯜꯂꯤꯕꯀꯣ ꯌꯨꯝ ꯁꯥꯕꯒꯤ ꯄꯨꯁꯤꯟꯕ
ꯑꯥ
ꯁꯤꯁꯦ ꯂꯣꯏꯔꯒ ꯃꯥꯅ ꯑꯩꯈꯣꯏ ꯒꯥꯔꯤ ꯀꯥꯔꯒꯨꯝꯕ ꯀꯩꯒꯨꯝꯕ ꯅꯠꯇ꯭ꯔꯒꯁꯨ ꯏꯔꯤꯛꯁꯣ ꯑꯃ ꯂꯧꯒꯅꯦꯅ ꯃꯥ ꯑꯦꯝ ꯑꯁꯥ ꯑꯃꯨꯛ ꯇꯧꯔꯤꯕ ꯍꯧꯖꯤꯛ
ꯑꯥ
ꯑꯗꯨꯗꫭ ꯂꯧꯔꯀꯥꯟꯗ ꯅꯣꯏ ꯌꯨꯝ ꯀꯩ ꯁꯥꯕ ꯂꯣꯏꯔꯀꯥꯟꯗ ꯀꯣꯏꯔꯛꯀꯦ
ꯀꯔꯑꯣꯏ ꯃ ꯀꯔꯨ
ꯑ ꯑ ꯀꯩꯅꯣꯗ ꯎꯝ ꯏꯊꯤꯡꯗ ꯏꯅꯝꯃꯩ ꯃꯆꯥꯅꯨꯄꯤ ꯑꯃꯁꯨ ꯂꯩꯌꯦ
ꯑꯣ
ꯑꯗꯨꯅꯁꯨ ꯂꯥꯛ ꯏꯊꯤꯡ ꯃꯣꯏꯁꯦ ꯀꯩ ꯂꯩꯀꯥꯏ ꯍꯥꯏꯗꯣꯏꯅꯣ ꯈꯪꯗꯦꯅꯦ ꯆꯤꯡ ꯃꯣꯏꯗꯨ ꯆꯤꯡ ꯆꯤꯡꯆꯦꯞꯇ ꯆꯤꯡꯒ ꯍꯦꯛ ꯇꯥꯏꯅꯔꯦꯅꯦ ꯃꯣꯏꯗꯨꯗꯤ
ꯑꯣ ꯑꯩꯈꯣꯏꯁꯨ ꯑꯗꯨꯗꯥꯏꯗ ꯑꯩꯈꯣꯏ ꯏ ꯑꯃ ꯂꯩꯌꯦ
ꯑꯣ ꯁꯨꯝ ꯀꯨꯝꯙꯈ꯭ꯔꯒ ꯑꯩꯈꯣꯏ ꯑꯣꯏꯔꯣꯝ ꯁꯥꯏꯠ ꯍꯥꯏꯒꯗ꯭ꯔꯥ ꯑꯣꯏ ꯍꯥꯏꯗꫭꯏꯔ ꯈꯦꯗꯦ ꯃꯣꯏꯗꫭ ꯑꯩꯖꯨ ꯃꯥ ꯂꯨꯍꫭꯡꯕꯩꯗ